ꯇꯕ꯭ꯔ
ꯍꯜꯂꯣ ꯅꯨꯡꯁꯤꯕꯤ
ꯏꯁ ꯃꯤꯡꯊꯧꯧꯗꯤ
ꯎꯝ ꯂꯅ ꯅꯪ ꯑꯩꯕꯨ ꯀꯥꯏ ꯅꯥꯔꯒꯦ ꯍꯥꯏ ꯅꯠꯇ꯭ꯔꯣ
ꯌ ꯀꯅꯥ ꯀꯣꯏꯅꯕ꯭ꯔꯣꯅꯤꯕꯅꯤꯕꯣ꯫
ꯀꯣꯏꯅꯔꯗꯨꯗꯤ꯫
ꯏꯕꯥꯅꯤ
ꯎꯝ
ꯀꯔꯝ ꯀꯥꯟꯗ꯫
ꯉꯔꯪꯗꯣ
ꯑꯦ ꯌꯥꯏꯦ ꯇꯅꯤꯦ
ꯌꯥꯔꯦ ꯇꯥꯅꯤꯡꯗꯦ
ꯇꯅꯤꯡꯗꯤꯦ ꯀꯣ ꯇꯅꯤꯡꯗꯤꯦ
ꯇꯥꯅꯤꯡꯗ꯭ꯔꯁꯨ ꯇꯥꯕ ꯇꯥꯕ
ꯀꯩ ꯇꯧꯔ ꯂꯩꯔꯝꯕ꯭ꯔꯣ ꯅꯪꯗꯤ ꯌꯥꯝ ꯕꯤꯖꯤꯔꯣ
ꯗꯁꯥ ꯍꯥꯏꯒꯂ
ꯍꯥ
ꯂꯨꯗꯥꯑꯣ ꯆꯥꯒꯂꯦ
ꯑꯦ ꯆꯥꯛ ꯆꯥꯗꯅ꯫
ꯂꯨꯗꯥꯎ ꯆꯔꯒꯥ ꯍꯜꯂꯛ ꯑꯦ꯫
ꯑꯗꯨ ꯆꯛ ꯆꯥꯗ꯭ꯔꯣ ꯍꯥꯏꯕ ꯀꯔꯤꯒꯤ ꯅꯨꯗꯜꯁ ꯆꯥꯕ꯭ꯔꯣ ꯍꯧꯖꯤꯛ꯫
ꯑꯃꯛꯀ ꯆꯥꯔ ꯂꯩ
ꯑꯁ ꯊꯤꯕꯣꯡꯂꯥꯎꯅꯤꯅꯦ
ꯑꯥꯁ ꯅꯪꯅ ꯍꯦꯟꯅ ꯂꯥꯎꯔꯝꯒꯅꯤ꯫
ꯑꯣꯏꯗꯦꯗ꯫ ꯑꯩꯗꯤ ꯌꯥꯝ ꯆꯥꯒꯟꯗꯕꯅꯤ꯫
ꯆꯥꯛꯀ꯭ꯂꯦꯠ ꯑꯅꯤ ꯅꯨꯗꯜꯁ ꯑꯅꯤ꯫
ꯍꯦꯟꯃꯟꯗ꯭ꯔꯣ ꯑꯗꯨꯗꯤ꯫
ꯑꯗꯨꯒ ꯌꯦꯔꯣꯡ ꯑꯃ꯫
ꯅꯦꯠꯋꯥꯛ ꯅꯨꯡꯉꯥꯏꯇꯕ ꯃꯥꯜꯂꯤꯅꯦ ꯑꯁ꯫
ꯁꯤ ꯅꯪꯒꯤ ꯅꯦꯠꯋꯥꯛ ꯑꯣꯏꯔꯝꯃꯅꯤ ꯑꯩꯒꯤꯗꯤ ꯌꯥꯏ꯫
ꯅꯠꯇꯦ ꯑꯩꯒꯤ ꯍꯥꯏꯕ ꯅꯠꯇꯕ ꯅꯪꯒꯤꯁꯨ ꯍꯥꯏꯕ ꯅꯠꯇꯕ꯫
ꯀꯔꯝ ꯅꯦꯠꯋꯥꯛꯇꯅꯣ ꯅꯪ ꯍꯥꯏꯁꯦ꯫ ꯎꯝ꯫ ꯇꯕꯔꯣ꯫ ꯇꯥꯕ꯭ꯔꯣ ꯀꯔꯤ ꯇꯧꯕꯔꯣ ꯎ
ꯈꯪꯗꯦ ꯑꯩꯒꯤꯁꯨ ꯅꯠꯇꯦ ꯑꯩꯗꯤ ꯅꯦꯠꯋꯥꯛ ꯐꯩꯅ
ꯏꯁꯧ ꯂꯥꯡꯕ ꯍꯧꯅꯤꯀꯣ꯫
ꯎꯝ ꯀꯤꯕꯤꯗꯦ꯫
ꯃꯣꯔꯣꯛ ꯁꯥꯕ ꯀꯥꯟꯗ꯫
ꯑꯩꯅ ꯇꯧꯕ꯭ꯔꯣ ꯑꯗꯨꯕꯣ꯫
ꯈꯖꯥꯏꯗ ꯆꯨꯞꯄꯤꯌꯣꯅꯦ ꯑꯗꯨꯗꯤ꯫
ꯎꯝ ꯇꯨꯀꯠꯆꯩ꯫
ꯇꯨꯀꯠꯖꯩꯕ꯫
ꯍꯣꯏ꯫
ꯑꯁ ꯌꯥꯝ ꯏꯀꯥꯏ ꯀꯣ
ꯊꯕꯛ ꯂꯩꯇ꯭ꯔꯣ ꯉꯁꯤꯗꯤ꯫
ꯊꯕꯛꯀꯤ ꯑꯃ ꯂꯩ ꯊꯕꯛ ꯃꯐꯝꯗꯨꯅꯤ ꯀꯩꯅꯣ ꯑꯩꯈꯣꯏꯗꯤ ꯑꯩꯈꯣꯏꯗꯤ ꯅꯣꯏꯒꯨꯝꯅ ꯑꯗꯨꯝ ꯅꯨꯡꯇꯤꯗ ꯑꯗꯨꯝ ꯍꯤꯞꯄꯒ ꯅꯨꯄꯥꯒ ꯋꯥꯔꯤ ꯁꯥꯕ ꯑꯗꯨꯒꯨꯝꯕ ꯃꯤ ꯅꯠꯇꯦ꯫
ꯏꯁ ꯑꯩ ꯑꯩꯖꯦ ꯀꯅꯥꯅ ꯍꯤꯞꯄꯦ ꯍꯥꯏꯕ꯫
ꯌꯥꯝꯅ ꯂꯤꯡꯕ
ꯑꯩꯗꯤ ꯀꯅꯥꯅꯦ ꯍꯤꯞꯄꯦ ꯍꯥꯏꯕ꯭ꯔꯕ
ꯇꯥꯕ꯭ꯔꯣ
ꯍꯣꯏ
ꯇꯥꯗ꯭ꯔꯣꯡ
ꯇꯥꯏ
ꯑꯩꯈꯣꯏꯗꯤ ꯅꯣꯏꯒꯨꯝꯕ ꯃꯤ ꯅꯠꯇꯦꯕ
ꯍꯣꯏ ꯇꯥ ꯍꯣꯏ ꯇꯥ꯫
ꯊꯕꯛ ꯌꯥꯝ ꯀꯟꯅ ꯇꯧꯕ ꯊꯕꯛ ꯌꯥꯝ ꯁꯨꯕ꯫
ꯎꯝ
ꯀꯔꯤ ꯈꯣꯟꯖꯦꯜ ꯅꯣ ꯍꯧꯖꯤꯛꯒꯤꯗꯣ꯫
ꯑꯩꯗꯤ ꯀꯅꯥꯅ ꯍꯤꯞꯄꯦ ꯍꯥꯏꯕ꯫
ꯅꯪꯒꯤ ꯈꯣꯟꯖꯦꯜꯗꯣ ꯌꯥꯗꯦꯀꯣ꯫
ꯀꯔꯤꯔꯣ꯫
ꯅꯪ ꯍꯧꯖꯤꯛ ꯇꯨꯝꯉꯒ ꯂꯩꯔꯤꯗꯤ ꯑꯩ ꯈꯪꯉꯦ
ꯀꯔꯤ ꯇꯧꯕꯔꯥ ꯑꯗꯨꯗꯤ
ꯆꯥꯛꯁꯪ ꯁꯦꯡꯍꯜꯂꯝꯕꯅꯦ
ꯍꯧꯖꯤꯛꯅ ꯍꯧꯒꯠꯄ
ꯉꯁꯥꯏ ꯍꯧꯒꯠꯈꯔꯦꯅ ꯑꯩ ꯀꯅꯥꯅ ꯇꯨꯝꯃꯦ ꯍꯥꯏꯕ
ꯃꯔꯥꯡ ꯅꯪ ꯇꯨꯝꯗꯔꯣ
ꯇꯨꯝꯒꯅꯤꯅ ꯅꯨꯡꯗꯥꯡꯗ
ꯑꯗꯨꯅꯦ ꯅꯪ ꯇꯨꯝ ꯇꯨꯝꯗꯦ ꯍꯥꯏꯔꯤꯁꯦ ꯀꯔꯤꯅꯣ ꯍꯧꯖꯤꯛ ꯑꯩ ꯇꯨꯝꯗꯦ ꯍꯥꯏꯕꯅꯦ ꯑꯩ ꯇꯨꯝꯗꯦ ꯑꯩ ꯇꯨꯝꯗꯦ ꯍꯥꯏꯁꯤꯅꯤ
ꯑꯗꯨ ꯍꯥꯏꯕꯅꯦ ꯍꯧꯖꯤꯛꯀꯤ ꯍꯥꯏꯕꯅꯦ ꯅꯨꯡꯗꯥꯡꯅ ꯇꯨꯝꯗ꯭ꯔꯗꯤ ꯑꯩ ꯀꯔꯤ ꯇꯧ ꯍꯥꯏꯕ꯭ꯔꯣ ꯁꯤꯔꯅꯤꯅꯦ
ꯑꯁ ꯑꯩꯁ ꯅꯨꯃꯤꯠ ꯑꯃ ꯇꯨꯝꯗ꯭ꯔꯗꯤ ꯁꯤꯔꯣꯏꯗ ꯀꯔꯤꯅꯣ
ꯅꯨꯡꯇꯤꯒꯤ ꯇꯨꯝꯗꯗꯤ ꯁꯤꯕ ꯇꯥꯕ
ꯍꯣꯏ ꯅꯨꯡꯇꯤꯗ ꯇꯨꯝꯗ꯭ꯔꯗꯤ ꯑꯗꯨꯝ ꯁꯤꯕ ꯇꯥꯕꯅꯤ ꯍꯦ
ꯑꯗꯨꯅꯦ ꯑꯩꯅ ꯍꯥꯏꯔꯤꯁꯦ
ꯀꯩ ꯃꯊꯦꯜ ꯆꯥꯔꯃꯣ
ꯍꯋꯥꯏ ꯆꯥꯥꯏ ꯍꯋꯥꯏ
ꯑꯁ ꯋꯥꯏ ꯇꯜꯂꯤꯗ
ꯍꯥꯎꯕꯅꯦ
ꯇꯜꯂꯦ ꯇꯜꯂꯦ ꯇꯜꯂꯦ ꯈꯤꯔꯦ ꯈꯤꯔꯦ ꯑꯩ
ꯅꯪ ꯇꯥꯟꯕꯕꯨ ꯑꯩ ꯇꯗꯦꯗ
ꯑꯩ ꯍꯋꯥꯏꯕꯨꯗꯤ ꯇꯜꯂꯦ ꯅꯪꯕꯨꯗꯤ ꯇꯟꯗꯦꯗ ꯑꯩ
ꯋꯥꯉꯥꯡ ꯁꯉꯥꯡꯗꯤꯀꯣ ꯌꯥꯏ
ꯑꯦ ꯑꯗꯨ ꯅꯪ ꯑꯩ ꯅꯨꯡꯁꯤꯗ꯭ꯔꯣ
ꯀꯅꯥꯅ ꯍꯥꯏꯕ
ꯑꯩ ꯅꯨꯡꯁꯤꯗ꯭ꯔꯣ ꯑꯗꯣ
ꯅꯨꯡꯁꯤꯗꯦ
ꯊꯃꯣꯏ ꯀꯥꯏꯒꯅꯤ ꯀꯥꯏꯔ
ꯎꯝ ꯅꯨꯄꯤ ꯌꯥꯝ ꯅꯨꯡꯁꯤꯔꯝꯅꯤꯅꯦ
ꯍꯥꯥ
ꯅꯨꯄꯤ ꯌꯥꯝ ꯅꯨꯡꯁꯤꯔꯝꯅꯤꯅꯦ
ꯅꯨꯄꯤ ꯌꯥꯝ ꯅꯨꯡꯁꯤꯔꯝꯅꯤꯅꯦ ꯍꯥꯏꯁꯦ ꯅꯨꯄꯤ ꯌꯥꯝꯅ ꯅꯨꯡꯁꯤꯔꯝꯒꯅꯤ ꯍꯥꯏꯕ ꯅꯠꯇ꯭ꯔꯣ ꯃꯁꯤꯡꯗ ꯅꯠꯇ꯭ꯔꯣ ꯅꯪ ꯍꯥꯏ
ꯍꯣꯏ
ꯑꯩ ꯅꯆꯤꯟꯗꯣ
ꯑꯩ ꯅꯨꯄꯤ ꯑꯃꯐꯥꯎ ꯀꯣꯏꯗ꯭ꯔꯤ
ꯀꯔꯤ ꯀꯣꯏꯗꯕ ꯍꯅꯨꯔꯛꯄꯁꯤꯗꯤꯅ
ꯐꯪꯗꯕꯒꯤ
ꯑꯦ
ꯐꯪꯒꯦ ꯇꯧꯔꯤꯀꯥꯟꯗ ꯑꯗꯨꯝ ꯑꯃꯨꯛꯀ ꯆꯦꯟꯊꯣꯛꯇꯕꯀꯣ
ꯎꯝ ꯎꯝ
ꯀ ꯑꯁ ꯆꯥꯛ ꯑꯃꯨꯛꯀ ꯆꯥꯔꯅꯤ ꯄꯨꯛ ꯊꯟꯕꯒꯣ ꯇꯥꯜꯂꯦ ꯇꯥꯥꯜꯂꯦ
ꯍꯣꯏ ꯄꯣꯛ ꯊꯟꯕꯗꯨꯏ ꯐꯠꯇ꯭ꯔꯣ
ꯄꯨꯛ ꯊꯟ ꯀꯥꯟꯗ ꯂꯩꯕ ꯅꯨꯡꯉꯥꯏꯇꯕꯗꯣ
ꯎꯝ
ꯗꯥꯜꯒ ꯀꯔꯤ ꯆꯥꯕ꯭ꯔꯣ ꯉꯁꯤ
ꯗꯥꯜꯒ ꯁꯤꯡꯖꯨꯒ ꯑꯗꯨꯒ ꯑꯣ
ꯑꯁ ꯑꯩꯈꯣꯏꯒꯤ ꯁꯤꯡꯖꯨꯗꯣ ꯑꯁ ꯌꯥꯝꯅ ꯃꯤꯁ ꯇꯧꯋꯤꯅꯦ ꯑꯩ
ꯈꯥꯖꯤꯡꯒ
ꯍꯗꯛ ꯊꯣꯛꯑꯗꯤ ꯊꯣꯛꯑꯗꯤ ꯑꯁ ꯐꯥꯖꯅ ꯆꯔꯅꯤ ꯑꯣꯛꯁꯒ ꯆꯥꯒꯅꯤ ꯅꯪ ꯑꯣꯛꯁꯥ ꯆꯥꯕꯔꯣ
ꯆꯥꯏꯅꯥ
ꯍꯨꯢ ꯆꯥꯕ꯭ꯔꯣ
ꯍꯨꯏꯗꯤ ꯆꯥꯗꯦ
ꯅꯆꯤꯡ ꯊꯤꯀꯅꯨ
ꯆꯥꯗꯦ ꯑꯩꯌꯣ ꯑꯩ ꯀꯔꯤꯒꯤ ꯆꯤꯟ ꯊꯤꯅꯤꯡꯉꯥꯏ ꯂꯩꯕ꯭ꯔꯣ ꯅꯉꯣꯟꯗꯣ
ꯑꯩꯗꯤ ꯍꯨꯏꯁꯨ ꯆꯥꯏ ꯉꯅꯨꯁꯨ ꯆꯥꯢ ꯑꯣꯛ ꯁꯨ ꯆꯥꯢ
ꯅꯪꯒꯤ ꯃꯤ ꯅꯠꯇꯦ ꯁꯥꯅꯤ ꯁꯥ
ꯑꯁ ꯅꯪꯁꯤꯒꯣ
ꯅꯪ ꯌꯥꯝ ꯂꯛꯅꯕ ꯅꯨꯡꯉꯥꯏꯅꯦ
ꯍꯥꯃꯦꯡꯁꯨ ꯆꯥꯏ ꯍꯪꯉꯣꯏꯁꯨ ꯆꯥꯏ ꯑꯩ ꯂꯣꯏ ꯆꯥꯕꯅꯦ ꯑꯗꯨꯒꯤꯅꯦ ꯑꯩ ꯁꯛ ꯐ ꯑꯗꯨꯒꯤꯅꯦ ꯑꯩ ꯁꯛ ꯐꯖꯔꯤꯁꯦ
ꯑꯦ ꯇꯅꯤꯡꯗꯦ
ꯅꯁꯛ ꯐꯥꯎꯁꯨ ꯎꯗ꯭ꯔꯤ
ꯑꯁꯛꯄ ꯎꯗꯦ ꯅꯪ ꯅꯪ ꯑꯩ ꯁꯛ ꯎꯔꯗꯤ ꯑꯁ ꯌꯥꯝ ꯉꯥꯎꯔꯝꯒꯅꯤꯀꯣ ꯑꯩ ꯑꯩ ꯏꯟꯁꯇꯥꯒ꯭ꯔꯥꯝ ꯏꯟꯁꯇꯥꯒ꯭ꯔꯥꯝꯒꯤ ꯀꯩꯅꯣ ꯑꯃꯗꯣ ꯍꯥꯏꯕꯤꯒꯦ
ꯀꯔꯤ ꯑꯣ ꯢꯟꯁꯇꯥ ꯄꯥꯏꯕꯒꯤꯗꯨꯔꯥ
ꯍꯣꯢ ꯍꯣꯢ ꯑꯗꯨꯗ ꯌꯦꯡꯉꯣ ꯑꯩ ꯁꯛ ꯐꯖꯕ꯬ꯔꯥ ꯊꯤꯕ꯭ꯔꯥ
ꯍꯣꯔꯦꯟ ꯌꯦꯡꯒꯦ ꯍꯣꯔꯦꯟ ꯌꯦꯡꯒꯦ
ꯌꯥꯝ ꯌꯥꯝꯅ ꯄꯥꯝꯒꯅꯤꯒꯣ ꯅꯪ
ꯄꯥꯝꯗ꯭ꯔꯗꯤ ꯀꯔꯤ
ꯍꯧꯖꯤꯛꯁꯨ ꯄꯥꯝꯃꯦ ꯈꯪꯉꯦ ꯑꯩ
ꯏ ꯀꯅꯥ ꯍꯥꯏꯕ
ꯑꯩ ꯑꯗꯨꯝ ꯈꯪꯉꯤꯗ
ꯑꯁ ꯍꯩꯄꯥꯗꯤꯀꯣ
ꯑꯩ ꯑꯩꯅ ꯈꯥꯏꯕꯒꯤ ꯂꯦꯚꯦꯜꯁꯤ ꯀꯃꯥꯏꯅ ꯇꯧꯋꯦ
ꯈꯪꯗꯦꯗ
ꯍꯧꯖꯤꯛꯀꯤ ꯍꯧꯗ꯭ꯔꯤꯌꯦ ꯑꯥ ꯑꯗꯨꯕꯨꯗꯤ ꯍꯧꯗ꯭ꯔꯤꯌꯦ ꯈꯥꯏꯕ ꯍꯧꯗ꯭ꯔꯤꯌꯦ ꯑꯗꯨꯝ ꯇ꯭ꯔꯥꯏꯌꯦꯜ ꯇꯧꯕꯅꯤꯅ
ꯎꯝ ꯍꯣꯏ ꯗꯥ ꯑꯁꯤꯅ ꯑꯔꯣꯏꯕ ꯅꯠꯇ꯭ꯔꯣꯅꯦ
ꯍꯨꯝ
ꯑꯁꯤꯅ ꯑꯔꯣꯏꯕ ꯅꯠꯇ꯭ꯔꯣ
ꯑꯁ ꯍꯧꯗ ꯉꯥꯏꯔꯤꯔꯦ ꯀꯔꯤꯅꯣ
ꯅꯠꯇꯦ ꯍꯥꯏꯕꯗꯤ ꯀꯣꯜ ꯇꯧꯕꯗꯣ ꯍꯥꯏꯕ
ꯂꫭꯏꯕ ꯅꯠꯇꯩ ꯑꯗꯨꯝ ꯅꯣꯔꯃꯦꯜ ꯖꯨꯗꯨꯝ ꯁꫭꯏꯔꯦ ꯁꫭꯏꯔꯦ
ꯑꯗꯨꯝ ꯇꯧꯕ ꯌꯥꯏꯗ ꯅꯨꯡꯇꯤꯗ ꯅꯪꯅ ꯕꯣꯔꯤꯡ ꯆꯨꯕ ꯀꯥꯟꯗꯗ ꯑꯩꯉꯣꯟꯗ ꯇꯧ ꯍꫭ ꯑꯩꯅ ꯕꯣꯔꯤꯡꯆꯨ ꯀꯥꯟꯁꯨ ꯅꯉꫭꯟꯗ ꯇꯧꯔꯛꯅꯤ
ꯄꯪꯇꯧ ꯇꯧꯔꯛꯀꯅꯨꯀꯣ ꯑꯩꯉꯣꯟꯗꯗꯤ
ꯍꯥꯁ ꯍꯥꯁ ꯑꯗꯨꯝ ꯇꯧꯔꯒꯅꯤ ꯑꯌꯨ ꯑꯌꯨꯛ ꯅꯨꯡꯊꯤꯟ ꯅꯨꯡꯗꯥꯡ ꯑꯗꯨꯝ ꯇꯧꯔꯒꯅꯤ
ꯕ꯭ꯂꯣꯛ ꯊꯝꯃꯦ ꯑꯗꯨꯗꯤ
ꯂꯣꯛ ꯊꯝꯃꯦꯁꯨ ꯅꯉꯣꯟꯗ ꯂꯥꯛꯅꯤ ꯂꯣꯀꯦꯁꯟ ꯌꯦꯡꯉꯒ
ꯐꯪꯁꯨ ꯐꯪꯉꯣꯏ
ꯅꯪ ꯆꯦꯟꯕ ꯉꯥꯝꯃꯣꯏꯅꯦ ꯅꯪ ꯀꯗꯥꯏ ꯆꯦꯟꯗꯨꯏꯕ
ꯎꯝ
ꯅꯪꯗ ꯅꯪ ꯀꯗꯥꯏ ꯆꯦꯟꯒꯦ ꯍꯥꯏꯅꯣ
ꯑꯩꯒꯤ ꯏꯋꯥꯒꯤ ꯌꯨꯝꯗ
ꯎꯝ
ꯏꯋꯥꯒꯤ ꯌꯨꯝꯗ
ꯅꯪꯒꯤ ꯅꯪꯒꯤ ꯀꯔꯤ ꯍꯥꯏꯕ
ꯑꯩꯒꯤ ꯏꯋꯥ
ꯏꯋꯥꯁꯦ ꯀꯅꯥꯅꫭ ꯑꯩ ꯒꯌꯥꯟ ꯇꯥꯗꯔꯦ
ꯏꯋꯥ ꯍꯥꯏꯗꯤ ꯑꯩꯒꯤ ꯅꯨꯄꯥ
ꯑꯣ ꯗꯦꯁ ꯅꯪꯒꯤ ꯅꯨꯄꯥꯒ ꯂꯩꯔꯕꫭꯅꯦ ꯅꯨꯄꯥꯒ ꯐꯪꯉꯕꯣ
ꯊꯥꯖꯕ꯭ꯔꯣ
ꯑꯩ ꯅꯪꯒꯤ ꯁꯛ ꯑꯝꯇ ꯌꯦꯡꯅꯤꯡꯉꯤꯅꯦ
ꯑꯁ ꯊꯤꯕꯅꯦ ꯌꯦꯡꯉꯅꯨ
ꯐꯖꯕ ꯈꯣꯏꯁꯦ ꯊꯤꯌꯦ ꯑꯗꯨꯝ ꯍꯥꯏꯕꯅꯤꯀꯣ
ꯅꯠꯇꯦ ꯅꯠꯇꯦ
ꯊꯤꯕꯈꯣꯏꯅ ꯐꯖꯩ ꯍꯥꯏꯕꯅꯦ ꯄꯨꯜꯇꯥ ꯄꯨꯜꯇꯥ ꯆꯠꯄꯅꯦ
ꯍꯥꯏꯗꯤ ꯅꯪ ꯉꯁꯥꯏꯗꯗꯤ ꯅꯪ ꯐꯖꯩ ꯍꯥꯏꯕꯖꯦ ꯊꯤꯕ ꯑꯣꯏꯔꯝꯃꯦ ꯑꯁꯦꯡꯕꯗꯗꯤ
ꯍꯥ
ꯅꯪ ꯅꯪꯉꯁꯥꯏꯗꯒꯤ ꯅꯁꯥꯅ ꯑꯩ ꯐꯖꯩ ꯑꯩ ꯐꯖꯩ ꯍꯥꯏꯕꯗꯣ ꯑꯁꯦꯡꯕꯗꯤ
ꯍꯣꯏ ꯍꯣꯏ ꯑꯁꯦꯡꯕꯗꯤ ꯊꯤꯕꯅꯤꯗ
ꯌꯥꯏꯌꯦ
ꯑꯗꯨ ꯑꯣꯏꯔꯁꯨ ꯑꯗꯨ ꯑꯣꯏꯔꯁꯨ ꯑꯩꯗꯤ ꯅꯨꯄꯤꯗꯗꯤꯀꯣ ꯑꯩꯁꯦ ꯔꯥꯁꯤ ꯑꯃ ꯂꯩꯕ ꯃꯥꯜꯂꯦꯕ ꯁꯛꯊꯤꯔꯁꯨ ꯀꯣ ꯈꯪꯗꯦ ꯅꯨꯄꯤ ꯌꯥꯝꯅ ꯀꯃꯥꯏ ꯍꯥꯏꯒ꯭ꯦꯔꯥ ꯅꯨꯄꯤꯅ ꯄꯥꯝꯒꯗꯕ ꯔꯥꯁꯤ ꯑꯃ ꯂꯩꯕꯃꯥꯜꯂꯦ ꯕꯥꯏ ꯑꯩꯉꯣꯟꯗꯀꯣ ꯑꯩꯁꯨ ꯈꯪꯗꯦ ꯃꯤꯇꯨ ꯃꯤ ꯐꫭꯟꯗꯅꯦ
ꯎꯝ
ꯃꯤ ꯇꯣꯄꯍꯣꯅ ꯑꯗꯨ ꯍꯥꯏ ꯑꯩꯁꯨ ꯒ꯭ꯌꯥꯟ ꯑꯃꯇ ꯇꯥꯗꯦ ꯁꯦꯡꯕ ꯄꯤꯔꯤꯕ
ꯍꯣꯏ ꯇꯨꯝꯅꯤꯡꯉꯤꯗ
ꯎꯝ
ꯇꯨꯝꯅꯤꯡꯉꯦ